ꯍꯜꯂꯣ
ꯇꯥꯕ꯭ꯔꯣ
ꯇꯥꯏꯌꯦ
ꯀꯩꯗꯧꯔꯤꯅꯣ
ꯀꯩꯁꯨ ꯇꯧꯗꯦ ꯑꯗꯨꯝ ꯇꯨꯝꯃ ꯍꯧꯒꯠꯂꯒ ꯍꯧꯖꯤꯛ ꯑꯗꯨꯝ ꯂꯩꯌꯦ ꯅꯪꯗꯤ
ꯏꯁ ꯑꯩꯁꯨ ꯑꯗꯨꯝ ꯐꯃꯨꯡ ꯇꯥꯔ ꯂꯩꯗ
ꯅꯨꯡꯉꯥꯏꯌꯦ ꯑꯗꯨꯅ
ꯎꯝ ꯂꯧ ꯆꯞꯄꯗ ꯍꯜꯂꯛꯄꯗ ꯉꯥꯏꯔꯤ ꯏꯔꯨꯊꯣꯛꯑꯒ ꯌꯥꯗꯕꯗꯣ
ꯑꯗꯨꯃꯥꯏꯅ ꯇꯧꯒꯗꯕꯅꯤ ꯊꯕꯛ ꯀꯟꯒꯗꯕꯅꯤ
ꯅꯣꯏꯗꯤ ꯀꯃꯥꯏꯅ ꯇꯧꯔꯒꯦ ꯂꯣꯏꯔꯕꯣ
ꯊꯕꯛ ꯇꯧꯗ꯭ꯔꯗꯤ ꯀꯃꯥꯏꯅ ꯂꯩꯗꯣꯏꯕ ꯇꯧꯒꯗꯕꯅꯤ ꯊꯕꯛꯁꯨ
ꯇꯟ ꯇꯟꯅ ꯇꯧꯔꯤꯅꯤ ꯅꯣꯏꯗꯤ ꯂꯣꯏꯔꯕꯣ ꯇꯥꯗꯔꯣ ꯀꯔꯤꯔꯣ
ꯀꯩ ꯏꯟꯖꯥꯡ ꯆꯥꯔꯒꯦ ꯉꯁꯤꯗꯤ
ꯑꯁ ꯁꯒꯣꯜ ꯍꯋꯥꯏ ꯆꯥꯏ ꯇꯥꯔꯦ ꯇꯥꯔꯦ
ꯑꯩꯈꯣꯏꯒ ꯃꯥꯟꯅꯩꯅꯦ ꯑꯩꯈꯣꯏꯁꯨ ꯍꯋꯥꯏ ꯆꯥꯏꯌꯦ
ꯏꯁ ꯅꯣꯏꯅ ꯈꯔ ꯈꯦꯠꯅꯔꯝꯅꯤꯗ
ꯑꯁ ꯑꯁ ꯈꯦꯠꯅꯗꯦꯗ ꯑꯣ ꯉꯥ ꯈꯔꯕꯨꯗꯤ ꯌꯥꯎꯋꯦ
ꯉꯥ
ꯅ ꯍꯣꯏ
ꯉꯥ ꯀꯧꯇꯥ
ꯅꯠꯇꯦ ꯉꯥꯍꯩ ꯍꯥꯏꯕ꯭ꯔꯣ ꯑꯃꯗꯣ ꯑꯗꯨꯗꯣ ꯌꯥꯎꯏ ꯍꯥꯎꯗꯤ ꯍꯥꯎꯋꯦ ꯍꯣꯏ ꯍꯋꯥꯏ ꯑꯣꯏꯔꯁꯨ ꯍꯋꯥꯏ ꯈꯛꯇ ꯆꯥꯔꯗꯤ
ꯆꯥꯔꯗꯤ ꯍꯥꯎꯇꯦꯗꯅ ꯎꯝ
ꯍꯣꯏ ꯈꯔꯕꯨꯗꯤ ꯍꯥꯎꯋꯦ ꯍꯥꯥ
ꯂꯧ ꯁꯨꯗ꯭ꯔꯣ
ꯑꯈꯣꯏ ꯂꯧ ꯇꯧꯗꯦꯅꯦ
ꯀꯩꯒꯤ
ꯈꯪꯗꯦ ꯂꯧ ꯍꯧꯗ꯭ꯔꯤꯕ ꯃꯥꯜꯂꯦ
ꯎꯝ ꯑꯗꯨ ꯅꯣꯏ ꯎꯗꯤ ꯎ ꯎꯕ꯭ꯔꯣ ꯂꯧ
ꯍꯣꯏ ꯎꯋꯦ
ꯎꯝ ꯆꯠꯄꯗꯤ ꯍꯧꯗ꯭ꯔꯤꯕꯣ
ꯑꯩ ꯆꯠꯑꯦ ꯆꯠꯇꯦ ꯍꯧꯗꯤ ꯀꯩꯅꯣꯗꯤ ꯂꯣꯏ ꯂꯧ ꯈꯣꯏꯅꯤꯡꯉꯥꯏ ꯏꯁꯤꯡ ꯂꯩꯇꯦ ꯍꯥꯏꯕ꯭ꯔꯥ ꯑꯗꯨꯃꯥꯏ ꯍꯥꯏꯕꯒꯨꯝ ꯇꯥꯏ
ꯑꯠꯆꯥ ꯑꯠꯆꯥ ꯀꯅꯥꯅ ꯂꯧ ꯆꯠꯄ꯭ꯔꯣ ꯅꯣꯏꯗꯤ
ꯏꯃꯥ ꯆꯠꯂꯦ
ꯃꯊꯟꯇ
ꯏꯊꯟꯇ ꯆꯠꯂꯦ ꯍꯧꯖꯤꯛꯇꯤ ꯈꯪꯗꯦ ꯍꯧꯖꯤꯛꯇꯤ ꯆꯠꯂꯝꯃꯣꯏ
ꯅꯪ ꯈꯨꯟꯗ ꯂꯩꯇꯦꯅꯦ ꯑꯗꯨꯗꯤ
ꯑꯩ ꯍꯧꯖꯤꯛ ꯌꯨꯝꯗ ꯂꯩꯇꯕ
ꯏꯁ ꯅꯨꯡꯉꯥꯏꯔꯦ ꯂꯧ ꯁꯨꯅꯤꯉꯥꯏ ꯇꯟꯕꯒꯤ ꯆꯦꯜꯂꯤꯔꯣ
ꯍꯣꯏ ꯆꯦꯜꯂꯤꯅꯦ ꯎꯄꯥꯏ ꯂꯩꯇꯕꯒꯤ ꯇꯟꯕꯅꯤꯅ ꯆꯦꯟꯕ ꯇꯥꯕꯅꯦ
ꯐꯪꯂꯝꯗꯥꯏꯗ ꯑꯃꯨꯛ ꯂꯥꯛꯄ ꯑꯥ ꯑꯁ ꯅꯪꯖꯨ ꯌꯥꯏꯍꯦ ꯅꯁꯥꯏ ꯅꯁꯥꯏ ꯉꯥꯛꯇ ꯈꯜꯂꯤꯅꯦ ꯑꯗꯨꯗꯤ
ꯈꯟꯕ ꯅꯠꯇꯦ ꯎꯄꯥꯏ ꯂꯩꯇꯕꯩ ꯂꯩꯔꯤꯅꯦ ꯑꯩꯈꯣꯏꯁꯨ
ꯑꯁ ꯑꯩꯒꯥ ꯃꯤꯒꯥ ꯊꯕꯛ ꯁꯨꯅꯤꯡꯗꯕꯒꯤ ꯆꯠꯊꯣꯛꯏꯗꯨ ꯑꯁ ꯑꯩꯈꯣꯏꯗꯤ ꯏꯄꯥꯒ ꯏꯃꯥ ꯑꯩꯈꯣꯏ ꯑꯍꯨꯝ ꯑꯁ ꯅꯣꯡꯃ ꯀꯨꯝꯃꯥꯒ ꯁꯨꯕ ꯌꯥꯏꯅ
ꯑꯗꯨꯝ ꯃꯇꯦꯡꯗꯤ ꯄꯥꯡꯕꯤꯗ ꯀꯩꯅꯣ
ꯑꯗꯨ ꯅꯨꯡꯇꯤꯒꯤ ꯄꯥꯡꯗꯤ ꯐꯔꯦ ꯂꯩꯁꯥꯕꯤ ꯁꯤꯡꯅ ꯊꯕꯛ ꯁꯨꯕ ꯀꯌꯥꯝ ꯁꯨꯒꯗ꯭ꯔꯥ ꯇꯥꯕ꯭ꯔꯥ
ꯅꯣꯏꯗꯤ ꯀꯅꯥ ꯀꯅꯥ ꯆꯠꯄ꯭ꯔꯣ ꯂꯧ
ꯑꯩꯈꯣꯏ ꯅꯤꯡꯊꯧꯒ ꯃꯍꯥꯔꯥ ꯃꯍꯥꯔꯥꯅꯤꯒ ꯑꯩꯒ ꯑꯩꯈꯣꯏ ꯑꯍꯨꯝ
ꯑꯗꯨꯝ ꯄꯥꯡ ꯃꯇꯦꯡ ꯄꯥꯡꯕꯤꯒꯗꯕꯅꯤ ꯀꯩꯅꯣ
ꯎꯝ ꯈꯣꯏꯗꯤ ꯂꯣꯏꯔꯦ ꯉꯁꯤꯅ ꯉꯁꯤꯅ ꯂꯣꯏꯔꯦ
ꯂꯧ ꯂꯣꯏꯔꯦ ꯍꯥꯏꯗꯤ ꯊꯥꯕ꯭ꯔꯣ
ꯎꯝ ꯐꯥꯎꯋꯦ ꯀꯔꯤ ꯍꯥꯏꯁꯤꯔꯥ ꯄꯝꯐꯦꯟ ꯇꯧꯔꯦꯕ ꯂꯣꯏꯔꯦꯕ ꯉꯁꯤꯅ ꯍꯨꯟꯕꯤꯈ꯭ꯔꯦ ꯌꯥꯝ ꯅꯨꯡꯉꯥꯏꯔꯦ ꯅꯨꯡꯉꯥꯏꯔꯦ ꯍꯥꯏꯇꯥꯔꯦꯗ
ꯆꯤꯡ ꯂꯧꯔꯣ ꯇꯝ ꯂꯧꯔꯣ
ꯇꯝ ꯇꯝ
ꯑꯣ ꯌꯥꯝ ꯐꯩꯌꯦ ꯌꯥꯝ ꯊꯦꯡꯉꯦ ꯍꯟꯗꯛ ꯅꯣꯡ ꯆꯨꯗꯦ ꯍꯥꯏꯅꯦ
ꯅꯣꯡ ꯆꯨꯗꯕꯩꯅꯦ ꯅꯣꯏ ꯂꯩꯁꯥꯕꯤꯁꯤꯡ ꯄ꯭ꯔꯊꯅꯥ ꯇꯧꯅꯤꯡꯉꯥꯏ ꯇꯟꯕ ꯃꯥꯜꯂꯦꯅꯦ
ꯑꯣ ꯇꯧꯗꯤ ꯇꯧꯕꯤꯗ꯭ꯔꯦ ꯂꯧꯒꯤꯗꯤ ꯑꯁ ꯑꯩ ꯀꯣꯛꯇ ꯊꯣꯛꯇ꯭ꯔꯦꯅꯦ ꯄ꯭ꯔꯅꯥ ꯇꯧꯕꯤꯒꯦ ꯍꯥꯏꯔꯁꯨ
ꯅꯣꯡ ꯀꯧ ꯍꯥꯏꯔꯒ ꯅꯣꯏ ꯅꯣꯏ ꯅꯣꯏ ꯁꯥꯏ ꯅꯣꯏ ꯁꯥꯏꯒꯤ ꯉꯥꯛꯇꯥ ꯈꯨꯔꯨꯝ ꯂꯩꯔꯦ
ꯑꯁ ꯀꯥꯏꯗꯩ ꯁꯥꯏꯅꯣꯗ ꯁꯥꯏ ꯏꯁ ꯈꯪꯗꯦꯗ ꯁꯥꯏꯗꯤ ꯁꯥꯏꯅꯤ
ꯈꯪꯉꯦ ꯅꯣꯏ ꯌꯨꯝꯗ ꯏꯃꯨꯡꯗ ꯁꯨꯅꯤꯉꯥꯏ ꯇꯜꯂꯦ ꯅꯣꯏ ꯁꯥꯏ ꯌꯨꯝꯗ ꯂꯧ ꯆꯠꯂꯒ ꯂꯧ ꯁꯨꯖꯅꯤꯀꯣ
ꯑꯁ ꯑꯗꯨꯒꯨꯝꯕꯗꯤ ꯑꯩ ꯑꯗꯨꯝꯒꯨꯝꯕ ꯇꯧꯗꯅꯤꯡꯉꯥꯏꯅꯤ ꯍꯧꯖꯤꯛ ꯂꯥꯏꯔꯤꯛ ꯇꯝꯃꯤꯁꯦ ꯀꯩꯕ
ꯑꯦꯁ ꯊꯩꯀꯦ ꯃꯤ ꯃꯆꯥꯗꯤ ꯂꯥꯏꯔꯤꯛ ꯌꯥꯝ ꯍꯩ ꯀꯣ ꯊꯋꯥꯏ ꯌꯥꯎꯏꯀꯣ
ꯇꯟꯕꯩꯅꯦ ꯇꯟꯕꯩꯅꯦ ꯂꯥꯏꯔꯤꯛ ꯀꯟꯅ ꯄꯥꯎ ꯍꯥꯏꯁꯦ
ꯑ ꯃꯤ ꯑꯣꯏꯅꯕ ꯇꯧ ꯁꯥ ꯑꯣꯏꯅꯕꯗꯤ ꯇꯧꯅꯨ
ꯑꯍꯣꯏ ꯃꯤ ꯑꯣꯏꯅꯤꯉꯥꯏꯗꯤ ꯀꯟꯅ ꯇꯧꯔꯤꯔꯦ ꯑꯗꯣ ꯈꯪꯗꯦ ꯑꯣꯏꯒꯗ꯭ꯔꯥ ꯑꯣꯏꯔꯣꯏꯒꯗ꯭ꯔꯥ ꯈꯪꯗꯦꯀꯣ
ꯑꯣꯏꯅꯤ ꯑꯣꯏꯅꯤ ꯑꯣꯏꯔꯗꯤ ꯅꯤꯡꯁꯤꯡꯕꯤꯌꯨ ꯑꯩꯕꯨ
ꯑ ꯅꯤꯡꯁꯤꯡꯕꯤꯒꯦ ꯀꯥꯎꯔꯣꯏꯗ
ꯀꯥꯎꯕꯤꯒꯅ ꯀꯥꯎꯕꯨ ꯀꯥꯎꯔꯗꯤ ꯑꯗꯨꯝ
ꯑꯣ ꯑꯩ ꯃꯔꯛ ꯃꯔꯛꯇꯗꯤ ꯃꯦꯃꯣꯔꯤꯗꯣ ꯑꯩꯒꯤ ꯀꯣꯛꯇꯣ
ꯎꯝ ꯌꯥꯗꯦꯕ ꯏꯁ ꯍꯧꯖꯤꯛ ꯂꯩꯁꯥꯕꯤ ꯃꯨꯀꯣꯛ ꯌꯥꯗ꯭ꯔꯗꯤ ꯍꯟꯅꯨꯔꯗꯤ ꯌꯥꯗꯧ ꯃꯥꯟꯗ꯭ꯔꯦ ꯁꯔꯣꯛ ꯃꯇꯥꯏ ꯃꯇꯥꯏ ꯉꯥꯎꯔ ꯆꯠꯇꯧ ꯃꯥꯜꯂꯦ ꯑꯗꯨꯗꯤ
ꯑꯗꯨꯅꯦ ꯀꯣꯛꯇꯣ ꯈꯔ ꯈꯔ ꯌꯥꯗ꯭ꯔꯕ ꯑꯗꯨꯒꯤ ꯂꯥꯏꯌꯦꯡꯗꯗꯤ ꯌꯥꯔꯔꯣꯏ
ꯅꯄꯨꯔꯣꯏꯕ ꯐꯥꯎ ꯀꯥꯎꯔꯅꯤ ꯀꯥꯎꯗꯧ ꯃꯥꯜꯂꯦ ꯑꯗꯨꯗꯤ ꯅꯪ
ꯍꯌꯦꯡꯋꯥꯏ ꯏꯆꯥꯐꯥꯎ ꯀꯥꯎꯗꯣꯏ ꯃꯥꯜꯂꯦ ꯅꯪ ꯀꯅꯥꯅꯣ ꯍꯥꯏꯔꯛꯇꯣꯏ ꯃꯥꯜꯂꯦ
ꯅꯆꯥ ꯀꯌꯥ ꯁꯨꯔꯒꯦ ꯍꯥꯏꯔꯗꯤ ꯏꯆꯥ ꯂꯩꯇ꯭ꯔꯤ ꯍꯥꯏꯔ ꯍꯥꯏꯔꯛꯇꯧ ꯃꯥꯜꯂꯦ ꯅꯪ
ꯑꯗꯨꯅꯦ ꯑꯗꯨꯃꯥꯏ ꯇꯧꯔꯛꯀꯗ꯭ꯔꯥ ꯀꯤꯕ ꯑꯗꯨ ꯂꯥꯏꯌꯦꯡꯊꯣꯛꯇ꯭ꯔꯗꯤ ꯌꯥꯔꯔꯣꯏꯕ
ꯑꯗꯨꯗꯤ ꯍꯧꯖꯤꯛꯅ ꯌꯨꯝ ꯄꯥꯟꯂꯣ
ꯑꯁ ꯌꯨꯝ ꯄꯥꯟꯕꯗꯤ ꯑꯥ ꯃꯅꯤꯡꯗ ꯂꯩꯔꯤꯌꯦ
ꯂꯣꯏꯔꯦ ꯃꯅꯤꯡꯗ ꯂꯩꯔꯤ ꯂꯥ꯭ꯁꯇ ꯁꯔꯤ ꯉꯥꯛ ꯂꯩꯔꯝꯅꯤꯀꯣ ꯁꯤꯠꯇꯕꯤꯗ ꯂꯩꯔꯝꯅꯤ
ꯑꯁ ꯁꯔꯤ ꯁꯔꯤꯅ ꯐꯔꯦ
ꯏꯁ ꯀꯅꯥꯅ ꯌꯦꯡꯗꯣꯏꯕ ꯅꯪꯕꯨ ꯀꯅꯥꯕꯨ ꯌꯦꯡꯗꯣꯏꯔꯣ ꯅꯪꯕꯨ
ꯍꯥꯥ
ꯀꯅꯥ ꯀꯅꯥꯅ ꯌꯦꯡꯁꯤꯟꯗꯣꯏꯔꯣ ꯅꯪꯕꯨ ꯑꯍꯟ ꯑꯣꯏꯔꯛꯀꯥꯟꯗ
ꯑꯁ ꯑꯣꯔꯐꯟꯅꯦꯠꯇ ꯍꯧꯖꯤꯛ ꯂꯩ
ꯂꯣꯏꯔꯦꯍꯦ ꯑꯣꯐꯔꯅꯦ ꯑꯣꯐꯔꯅꯦ ꯉꯥꯛ ꯑ ꯂꯩ ꯂꯩꯔꯒ ꯃꯤ ꯃꯆꯥ ꯂꯩꯔꯒ ꯌꯣꯛꯀꯦ ꯍꯥꯏꯔꯣ ꯅꯁꯛ ꯏꯁ ꯅꯣꯏꯁꯤ ꯇꯧ ꯇꯧꯗꯤ ꯇꯧꯃꯥꯟ ꯇꯧꯉꯝꯕ ꯃꯥꯜꯂꯤ
ꯑ ꯑꯗꯨꯃꯥꯏꯅ ꯇꯧꯔ ꯂꯣꯏꯔꯦ ꯎꯄꯥꯏ ꯂꯩꯇ꯭ꯔꯗꯤ ꯄꯥꯝꯗ꯭ꯔꯗꯤ ꯀꯩꯅꯣ ꯌꯨꯝ ꯄꯥꯟꯕꯕꯨ ꯄꯥꯟꯗ꯭ꯔꯗꯤ ꯌꯥꯗ꯭ꯔꯦꯅ ꯍꯥꯏꯕ ꯂꯩꯕ꯭ꯔꯣ ꯂꯩꯇꯦꯅ ꯁꯦꯁ
ꯏꯁꯣꯔꯅ ꯌꯨꯝ ꯅꯌꯨꯝ ꯄꯥꯜꯂꯣ ꯃꯤ ꯃꯆꯥꯁꯤꯡꯕꯨ ꯁꯦꯟꯗꯣꯛꯅꯕ ꯈꯣꯠꯂꯣ ꯇꯧꯔ ꯊꯥꯔꯛꯄꯅꯤꯅ ꯅꯣꯏꯅ ꯁꯥꯔꯤ ꯉꯥꯗ ꯇꯧꯔꯒ ꯂꯩ ꯍꯥꯏꯔꯣꯏ ꯑꯗꯨꯗꯤ ꯅꯣꯏꯁꯦ ꯁꯔꯤꯒ ꯂꯩꯒ ꯑꯩꯈꯣꯏ ꯅꯨꯄꯥꯁꯤ ꯀꯅꯥꯗꯔꯤꯅꯤ
ꯅꯨꯄꯥꯁꯤꯡꯅ ꯄꯪꯗ꯭ꯔꯗꯤ ꯈꯪꯗ꯭ꯔꯤꯀꯣ ꯑꯁ
ꯏꯁ
ꯑꯩꯈꯣꯏꯗꯤ ꯑꯗꯨꯒꯨꯝꯕꯒ ꯂꯩꯌꯦ ꯑꯩꯈꯣꯏꯗꯤꯀꯣ ꯅꯨꯄꯤ ꯈꯣꯏꯗꯤ ꯎꯝ ꯍꯌꯦꯡ ꯋꯥꯏ ꯇꯣꯂꯣꯞ ꯆꯥꯔꯗꯤ ꯌꯨꯝ ꯄꯥꯟꯗ꯭ꯔꯁꯨ ꯌꯥꯔꯦꯅ ꯈꯜꯂꯦꯕ ꯇꯥꯕ꯭ꯔꯣ ꯑꯗꯣ ꯅꯨꯄꯥꯁꯤꯡꯗꯤ ꯄꯩꯁꯥ ꯄꯥꯏꯔꯗꯤ ꯅꯨꯄꯤ ꯑꯅꯤ ꯑꯍꯨꯝ ꯂꯣꯟꯅꯤꯉꯥꯏ ꯇꯧꯋꯤꯅꯦ
ꯅꯨꯄꯤꯒ ꯅꯨꯄꯥꯒ ꯈꯦꯠꯅꯕ ꯆꯥꯡꯁꯦ ꯑꯗꯨꯅꯦ
ꯑ ꯑꯗꯨꯖꯨ ꯅꯨꯄꯤꯁꯨꯅꯤꯍꯦ ꯆꯞ ꯃꯥꯟꯅꯩ ꯑꯗꯨꯗꯤ ꯑꯗꯨ ꯁꯔꯨꯛꯇꯨꯗꯤ ꯅꯨꯄꯥꯁꯨ ꯇꯣꯂꯣꯞ ꯆꯥꯗꯕꯤꯗ ꯅꯨꯄꯤꯁꯨ ꯇꯣꯂꯣꯞ ꯆꯥꯗꯕꯤꯗ ꯑꯗꯨꯝ ꯀꯩ ꯍꯥꯏꯅꯤ ꯍꯖꯤꯔꯥ ꯁꯨꯔꯒ ꯅꯣꯛ ꯅꯣꯛꯑꯒ ꯅꯨꯡꯉꯥꯏꯅ ꯂꯩꯕ ꯑꯗꯨꯅ ꯐꯠꯇ꯭ꯔꯣ
ꯑꯁ ꯑꯗꯨꯗꯤ ꯉꯥꯛꯇꯪ ꯉꯥꯛꯇꯪꯒꯤ ꯋꯥꯅꯤꯗ
ꯉꯥꯇꯪ ꯋꯥꯅꯤꯗ ꯄꯩꯁꯥ ꯄꯥꯏꯔꯒ ꯏꯃꯨꯡ
ꯍꯥꯏꯕꯗꯤ ꯀꯨꯏꯅ ꯆꯠꯂꯣꯏꯗꯕꯒꯤ ꯋꯥꯅꯦꯕ
ꯑꯁ ꯄꯩꯁꯥ ꯄꯥꯏꯔꯒ ꯏꯃꯨꯡ ꯀꯥꯏꯔꯒ ꯂꯩꯕꯗꯨ
ꯑꯗꯨ ꯑꯗꯨꯗꯤ ꯄꯪꯍꯥꯏ ꯍꯥꯏꯕ ꯌꯥꯗꯦꯕ
ꯑꯗꯨ ꯄꯪꯍꯥꯏ ꯍꯥꯏ ꯍꯧꯖꯤꯛꯀꯥꯟꯗꯤ ꯃꯇꯝꯁꯦ ꯂꯣꯏ ꯈꯪꯅꯔ ꯈꯪꯅꯔꯕꯅꯤ ꯅꯠꯇ꯭ꯔꯣ ꯄꯩꯁꯥꯕꯨ ꯂꯣꯏ ꯉꯥꯎꯅ ꯄꯩꯁꯥꯕꯨ ꯂꯣꯏ ꯉꯥꯎꯅꯕ ꯃꯇꯝꯅꯦ ꯍꯧꯖꯤꯛꯇꯤ
ꯄꯩꯁꯥꯕꯨ ꯉꯥꯎꯕ ꯉꯥꯎꯗꯕ ꯂꯩꯇꯦ ꯑꯗꯨ ꯂꯩꯇꯦꯕ
ꯄꯩꯁꯥꯕꯨꯗꯤ ꯄꯥꯝꯕ ꯉꯥꯛꯇꯅꯦ ꯍꯣꯏ ꯆꯨꯝꯃꯦ ꯑꯗꯨꯕꯨꯗꯤꯀꯣ ꯇꯥꯕ꯭ꯔꯣ ꯍꯜꯂꯣ ꯍꯜꯂꯣ ꯇꯥꯕ꯭ꯔꯣ ꯍꯜꯂꯣ ꯍꯜꯂꯣ ꯇꯥꯕ꯭ꯔꯣ ꯍꯜꯂꯣ